ꯏꯪꯆꯥꯅ ꯅꯨꯡꯉꯥꯏꯔꯤꯕꯣ ꯕꯦꯝꯃꯧ
ꯅꯨꯡꯉꯥꯏꯔꯤ ꯍꯥꯏꯕ ꯇꯥꯔꯦ
ꯀꯨꯏꯗꯤ ꯀꯨꯏꯔꯦꯍꯦ ꯉꯥꯡꯅꯗꯕ
ꯍꯣꯏꯗ ꯍꯨꯝ ꯍꯨꯝ ꯅꯝꯕꯔ ꯂꯩ
ꯃꯤꯗꯤ ꯌꯥꯝ ꯆꯥꯎꯈꯠꯈ꯭ꯔꯦꯀꯣ ꯑꯩꯈꯣꯏꯒꯁꯦ ꯌꯦꯡꯕꯤꯗ꯭ꯔꯦꯕ ꯍꯥꯟꯅ
ꯅꯈꯣꯏꯕꯨ ꯅꯨꯡꯁꯤꯔꯣꯛꯇ ꯎꯗꯕꯒꯤ ꯈꯪꯗ꯭ꯔꯦꯀꯣ
ꯀꯦꯁꯟꯗꯣ ꯑꯥ ꯂꯥꯞꯄꯒꯤ ꯀꯣ ꯑꯦꯝ ꯌꯨꯗ ꯑꯦꯝ ꯌꯨꯗ ꯂꯩꯕ ꯅꯠꯇ꯭ꯔꯣ
ꯑꯩ ꯑꯦꯝ ꯌꯨꯗ ꯂꯩꯇꯦꯍꯦ ꯌꯨꯝꯗ ꯑꯗꯨꯝ ꯂꯩꯌꯦ
ꯑꯣ ꯑꯩꯗꯤ ꯅꯪ ꯑꯦꯝ ꯌꯨꯗ ꯂꯩꯕ꯭ꯔꯥ ꯍꯥꯏꯅ ꯑꯦꯝ ꯌꯨꯗ ꯆꯠꯂꯦꯀꯣ ꯅꯪꯗꯣ ꯇꯝꯕ ꯀꯣ
ꯍꯣꯏ
ꯑꯗꯨ ꯃꯦꯡꯒꯣ ꯌꯦꯡꯔꯑꯣꯅ
ꯑꯦ ꯑꯩ ꯑꯦꯝ ꯌꯨ ꯆꯠꯂꯁꯨ ꯀꯩꯅꯣꯅꯦ ꯑꯩꯗꯤ ꯑꯁꯤ ꯀ꯭ꯂꯥꯁ ꯆꯠꯇꯕ ꯇꯥꯏꯞꯇꯅꯦ ꯑꯩꯅ ꯑꯗꯨꯝ ꯀꯔꯦꯁꯄꯣꯟꯗꯦꯟꯁ ꯁꯃꯥꯏꯅ ꯍꯥꯞꯄꯀꯣ
ꯑꯗꯨ ꯑꯣꯏꯔꯁꯨ ꯃꯔꯛ ꯃꯔꯛ ꯆꯠꯄꯒꯨꯝ ꯑꯝꯗꯕꯦꯡꯒꯣꯜ ꯂꯩꯕ꯭ꯔꯥ ꯂꯩꯇꯕ꯭ꯔꯥꯣ ꯏꯟꯀ꯭ꯋꯥꯏꯔꯤ ꯇꯧꯔꯛꯑꯣꯎꯅꯦꯍꯦ
ꯑꯗꯨ ꯂꯩ ꯍꯥꯏꯅ ꯄꯥꯎ ꯇꯥꯔꯗꯤ ꯑꯩꯏꯐꯝꯗ ꯍꯧꯋꯦ ꯅꯨꯡꯗꯥꯡꯗ ꯅꯥꯏ ꯑꯦꯇꯦꯛꯝ ꯅꯥꯏ ꯅꯤꯟꯖꯥ ꯐꯔꯥ ꯎꯔꯥ ꯑꯗꯨꯗꯤ ꯇꯧꯔꯕꯅꯦ ꯑꯩꯈꯣꯏꯁꯦ ꯅꯤꯟꯖꯥ ꯑꯣꯟꯗ꯭ꯔꯗꯤ ꯆꯥꯕ ꯐꯪꯗꯦ
ꯗꯤ ꯃꯦꯡꯒꯣ ꯍꯥꯏꯕꯤꯁꯨ ꯎꯗꯦ ꯀꯩꯗꯩꯁꯨ ꯎꯗꯦ ꯁꯤꯇꯤꯅꯦ
ꯑ ꯊꯤꯌꯄꯃꯩꯁꯨ ꯄꯥꯏꯕꯅꯦ ꯀꯣꯜ ꯇꯧ ꯌꯥꯗ ꯅ
ꯍꯣꯏ ꯂꯣꯏ ꯂꯣꯏꯔꯗꯤ ꯑꯩꯉꯣꯟꯗ ꯇꯧꯔꯛꯑꯣ ꯍꯥꯏꯌꯦ
ꯑ ꯁꯤꯅ ꯁꯤꯅ ꯍꯦꯟꯅ ꯅꯨꯡꯉꯥꯏꯔ
ꯑ ꯑꯩ ꯑꯩꯕꯨ ꯁꯨꯝ ꯃꯤ ꯑꯃꯅ ꯌꯥꯎꯋꯣ ꯍꯥꯏꯕꯀꯣ ꯐ꯭ꯔꯤꯗ ꯂꯩꯕ
ꯑꯣ ꯍꯣꯏ ꯁꯤ ꯌꯥꯝ ꯐꯩꯌꯦ ꯀꯔꯤꯁꯣ ꯇꯣꯗꯨꯕꯤꯗꯍꯥ ꯍꯜꯂꯣ ꯍꯥꯏꯔꯒꯝ ꯈꯔ ꯉꯥꯡꯉꯒ ꯑꯗꯨꯝ ꯇꯧꯔꯁꯨꯦ ꯑꯩꯈꯣꯏꯒꯤꯁꯨ ꯍꯣꯏ ꯏꯁꯇꯨꯗꯦꯟ ꯅꯨꯡꯁꯤꯕ ꯍꯣꯏ ꯅꯨꯡꯁꯤꯕ ꯄꯥꯔꯇꯤ ꯌꯥꯝ ꯐꯌꯦ
ꯍꯣꯏ ꯑꯁ ꯅꯨꯡꯇꯤꯒꯤ ꯀꯣꯜ ꯇꯧꯔꯒ ꯑꯗꯨꯝ ꯀꯣꯜꯁꯨ ꯇꯧꯕ ꯋꯥꯔꯤꯁꯨ ꯁꯥꯕ ꯄꯩꯁꯥꯁꯨ ꯂꯥꯛꯄ
ꯇꯔꯝ ꯄꯨꯁꯨ ꯑꯣ
ꯅꯨꯡꯉꯥꯏꯔꯤ ꯍꯥꯏꯕ ꯇꯥꯔꯦ
ꯅꯨꯡꯁꯤꯗ ꯃꯇꯝꯗꯨ ꯑꯩꯈꯣꯏꯒꯤ ꯃꯇꯝꯗꯨ ꯀꯣꯂꯦꯁ ꯀꯥ ꯃꯇꯝꯗ ꯂꯥꯡꯕ ꯑꯗꯨꯅꯦ ꯑꯁ ꯂꯥꯡꯕ ꯀꯣꯏꯕ ꯆꯠꯄ ꯅꯨꯡꯁ ꯌꯦ ꯁꯦꯡꯕ
ꯆꯦꯡ ꯕ ꯃꯁꯥ ꯃꯁꯥꯒꯤ ꯋꯥꯔꯤ ꯆꯥꯃꯨꯛ ꯀ ꯂꯤꯔꯒ ꯀꯄꯥꯁ
ꯍꯣꯏ ꯑꯗꯨꯅꯦ ꯑꯩ ꯑꯃꯨ ꯃꯔꯛ ꯃꯔꯛ ꯇꯥ ꯀ꯭ꯔꯤꯟꯁꯇ ꯑꯣꯏꯕꯁꯨ ꯂꯩꯌꯦ ꯈꯨꯟꯗꯁꯨ ꯀꯣꯜ ꯇꯧꯕꯥ ꯌꯥ
ꯄꯥꯝꯅꯕ ꯂꯩꯕ
ꯍꯣꯏ ꯑꯗꯨꯅꯦ ꯑꯁ ꯅꯨꯡꯁꯤꯌꯦ ꯏꯟꯖꯤꯌꯥꯗꯤ ꯀꯃꯥꯏꯅ ꯇꯧꯕ꯭ꯔꯥ ꯀꯣ
ꯈꯪ
ꯃꯥꯒꯤ ꯃꯄꯥꯎꯁꯨ ꯇꯥꯗꯕ ꯀꯨꯏꯔꯦ
ꯍꯦꯁ ꯏꯁꯩ ꯁꯛꯄꯤ ꯑꯞꯁꯔꯥ
ꯈꯪꯗꯦ ꯅꯣꯡ ꯅꯣꯡꯃ ꯆꯠꯂꯒ ꯁꯔꯄ꯭ꯔꯥꯏꯖ ꯇꯧꯁꯦꯔꯥ ꯈꯪꯗꯦ ꯑꯟꯖꯤꯂꯥ ꯕꯨꯗꯤ ꯑꯩꯗꯤ ꯁꯥꯎꯅꯤꯡꯕꯅꯦ ꯃꯥ ꯀꯔꯤꯒꯤꯔꯥ
ꯃꯥꯒꯤ ꯃꯉꯣꯟꯗ ꯃꯉꯣꯟꯗ ꯁꯥꯎꯅꯤꯡꯗꯕ ꯃꯤ ꯂꯩꯇꯦ
ꯑꯗꯨꯅꯤ ꯁꯛ ꯌꯥꯝ ꯄꯥꯡꯉꯦ ꯍꯥꯏꯕꯅꯤ
ꯍꯣꯏ ꯃꯥ ꯃꯥ ꯂꯥꯜꯂꯦ ꯍꯥꯏꯕ ꯈꯪꯕꯒꯤꯔꯥꯥ ꯈꯟꯗ꯭ꯔꯦ ꯑꯈꯣꯏꯕꯨꯁꯨꯨ ꯅꯁ꯭ꯔ ꯈꯣꯏꯅꯥꯗꯤ ꯀꯔꯤꯁꯨꯗꯤ ꯈꯟꯕꯤꯗꯕꯅꯦ ꯑꯣ ꯃꯥꯅ ꯇꯧꯕꯗꯨ ꯃꯥꯅ ꯇꯧꯕꯗꯣ ꯑꯩꯈꯣꯏꯒꯤꯗꯃꯛ ꯀꯤ ꯑ ꯐꯖ ꯐꯖꯗꯅ ꯎꯕꯅꯤꯅ ꯍꯥꯏꯕ ꯌꯥꯕ ꯃꯔꯨ ꯑꯣꯏꯅ ꯅꯤ ꯀꯩꯅꯣ ꯑꯗꯣ ꯅꯨꯡꯁꯤ ꯍꯥꯅꯥ ꯂꯧꯗꯔꯗꯤ ꯑꯩꯈꯣꯏꯗꯤ
ꯍꯣꯏ ꯑꯩꯈꯣꯏꯗꯤ ꯍꯣꯏ ꯑꯩꯈꯣꯏꯗꯤ ꯃꯥꯕꯨ ꯅꯨꯡꯁꯤꯕꯒꯤ ꯑꯗꯨꯗ ꯃꯥ ꯃꯥꯒꯤ ꯐꯅ ꯍꯥꯏꯕꯅꯦꯕ ꯃꯥꯅ
ꯅ ꯃꯔꯨꯞ ꯑꯣꯏꯔꯒ ꯍꯥꯏ ꯉꯥꯡꯕꯤ ꯑꯩ ꯌꯥꯕꯨꯗꯤ ꯉꯥꯡꯈ꯭ꯔꯦ ꯑꯗꯨꯗꯒꯤ ꯍꯦꯟꯕꯨꯗꯤ ꯑꯩꯈꯣꯏꯗꯤ ꯈꯪꯗ꯭ꯔꯦ ꯍꯥꯏꯈ꯭ꯔꯦꯕ ꯑꯁ ꯅꯣꯏꯅ ꯈꯪꯗꯕ ꯋꯥꯁꯨ ꯌꯥꯝ ꯊꯣꯛꯄꯅꯦꯍ
ꯍꯣꯏ ꯂꯥꯏꯔ ꯑꯃꯅꯤꯅꯤ ꯑꯩꯈꯣꯏ ꯄꯥꯛ ꯄꯣꯟꯟꯗꯕꯒꯤ
ꯑꯩ ꯑꯩ ꯐꯥꯎꯁꯨ ꯑꯗꯨ ꯑꯗꯨ ꯇꯧꯕꯗꯒꯤ ꯑꯩ ꯄꯥꯛ ꯄꯨꯟꯗ꯭ꯔꯦꯕ ꯑꯩ ꯐꯥꯎꯁꯨ ꯑꯗꯨ ꯑꯗꯨ ꯃꯤꯉꯣꯟꯗꯒꯤ ꯐꯥꯎ ꯃꯤ ꯌꯥꯝ ꯄ꯭ꯂꯁ ꯑꯣꯏꯗꯕꯁꯤꯡꯒꯤ ꯑꯧ ꯇꯥꯔꯛꯄ꯭ꯔꯗꯤ ꯌꯦꯡꯉꯣꯟꯗ ꯃꯥꯒꯤꯗꯨ ꯃꯤ ꯃꯤ ꯀꯌꯥꯃꯨꯛ ꯈꯪꯂꯝꯒꯦꯔꯥ
ꯍꯣꯏ ꯍꯣꯏ ꯑꯗꯨꯅꯦ ꯇꯥꯕꯗ ꯑꯁ
ꯕꯅꯤꯅ ꯃꯤꯅ ꯍꯥꯏꯕꯤꯔꯛꯄ ꯃꯤ ꯌꯥꯝ ꯂꯩꯌꯦꯕ
ꯍꯣꯏ ꯍꯣꯏ ꯑꯗꯨꯅꯤ ꯀꯁꯤꯔ ꯃꯥꯗꯤ ꯄꯄꯥꯒꯨꯝꯕ ꯀ꯭ꯋꯥꯂꯤꯇꯤ ꯈꯔ ꯀ꯭ꯔꯦ ꯁꯤ ꯁꯤ ꯀ꯭ꯔꯦꯒꯤ ꯇꯥꯏꯞꯇ ꯊꯝꯗꯦꯕ ꯑꯗꯨꯝ ꯎꯞꯄꯦꯟꯅ ꯇꯧꯋꯦꯕ ꯑꯗꯨꯒꯤ ꯃꯤ ꯌꯥꯝꯌꯥꯝꯁꯨ ꯈꯪꯉꯦ ꯇꯣꯛꯅꯥꯔꯗꯤ ꯈꯪꯉꯦ ꯑꯃꯣ ꯅꯨꯡꯁꯤꯔꯗꯤ ꯑꯗꯨꯝ ꯈꯪꯉꯦ
ꯑꯥ ꯑꯗꯨꯒ ꯑꯗꯨꯝ ꯃꯁꯛ ꯃꯇꯧꯁꯨ ꯐꯖꯗꯦ ꯋꯥꯡꯉ ꯑ ꯀꯣ ꯑꯗꯨ ꯑꯗꯨꯒꯤ ꯎ ꯈꯣꯏꯁꯨ ꯌꯥꯝ ꯑꯦꯇ꯭ꯔꯦꯛ ꯇꯧꯕꯗꯣ ꯑꯗꯨ ꯃꯥꯅꯁꯨ ꯃꯥꯅꯁꯨ ꯈꯪꯉꯩ ꯇꯧꯕꯅꯦꯕ ꯑꯗꯨ
ꯍꯣꯏ ꯑꯗꯨꯅꯦ ꯑꯁ ꯇ ꯁꯥꯎꯅꯤꯡꯉꯥꯏꯗꯤ
ꯃꯥꯒꯤ ꯃꯥꯀꯗꯥꯗꯤꯁ ꯦꯟ ꯇꯧꯕ꯭ꯔꯥ ꯈꯪꯗꯦꯕ ꯑꯃ ꯃꯤꯅ ꯑꯗꯨ ꯇꯧꯕꯤꯒꯦ ꯍꯥꯏꯔꯗꯤ ꯍꯦꯛ ꯍꯦꯛ ꯌꯥꯕꯗꯣ ꯃꯥꯗꯨꯅ ꯁꯣꯏꯕꯅꯦꯕ ꯎ
ꯎꯝ ꯈꯪꯗ꯭ꯔꯦ ꯑꯁ ꯑ ꯁꯥꯎꯅꯤꯡꯉꯦ ꯑꯩꯗꯤ ꯃꯥꯒꯤ ꯄꯥꯎ ꯇꯥꯔ
ꯑꯩ ꯑꯩ ꯑꯩꯒꯤ ꯑꯩꯒꯤ ꯅꯨꯃꯤꯠ ꯑꯃ ꯑꯃꯕꯨ ꯒꯤꯌꯦꯕꯥ ꯑꯣ ꯑꯗꯨꯗꯒꯤ ꯃꯥꯁꯦ ꯑꯩꯉꯣꯟꯗ ꯈꯔ ꯗ꯭ꯔ ꯋꯥ ꯏ ꯅꯪ ꯀꯥꯏꯕ ꯈꯪꯗꯕ꯭ꯔꯥ ꯅꯪ ꯍꯥꯏꯅ ꯍꯥꯏꯕꯤꯕꯥ ꯕ ꯅꯪ ꯃꯤꯒꯤ ꯑꯗꯨꯃꯥꯏꯅ ꯏꯃꯨꯡ ꯑꯗꯨꯃꯥꯏꯅ ꯊꯨꯒꯥꯏꯒꯗꯧꯕ ꯑꯗꯨꯅ
ꯍꯣꯏ ꯍꯣꯏ ꯑꯗꯨꯅꯦ ꯑꯗꯨꯅꯦ ꯃꯥꯅ ꯃꯥꯅ ꯌꯥꯝ ꯑꯗꯨꯅꯦ ꯃꯥꯅ ꯌꯥꯝ ꯅꯨꯡꯁꯤ ꯁꯤꯤꯔꯁꯨ ꯑꯇꯣꯞꯄ ꯏꯃꯨꯡ ꯑꯃ ꯍꯥꯏꯕꯁꯤꯗꯤ ꯀꯅꯣ ꯑꯇꯣꯞꯄꯒ ꯍꯣꯡꯈ꯭ꯔꯕꯅꯤꯅꯀꯣ ꯅꯨꯡꯁꯤꯔꯁꯨ ꯏꯕꯥꯅꯤꯒꯤ ꯐꯦꯠꯇ ꯇꯝꯂꯝꯝꯗ꯭ꯔꯕ ꯃꯥꯜꯂꯦ ꯐꯖꯅ ꯄꯥꯜꯂ ꯍ ꯑꯗꯨ ꯍꯥꯏꯕ ꯌꯥꯅꯤ ꯍꯥꯏ ꯃꯥꯁꯨ ꯑꯁ ꯌꯥꯝ ꯄꯥꯡꯃꯟꯕꯒꯤꯕꯨꯨꯛ ꯅꯨꯡꯁꯤꯠ ꯊꯀ꯭ꯔ ꯏꯗꯤ
ꯊꯅꯤꯡꯕ ꯂꯥꯛ ꯀꯣꯗꯤ ꯑꯗ ꯅꯥꯟ ꯍꯥꯥꯟ ꯁꯔꯀꯣ ꯇꯧ ꯇꯧꯔꯒ ꯀꯣ ꯊꯤꯅ ꯉꯥꯡꯗꯣꯏꯅꯦ ꯁꯥꯔꯅꯁꯨꯣ ꯃꯥꯕꯨ ꯅꯪ ꯅꯪꯒꯣ ꯒꯥꯥꯗꯣ ꯑꯩꯈꯣꯏꯅ ꯈꯔ ꯉꯥꯡꯕꯤꯔꯗꯤ ꯃꯥꯗꯣ ꯃꯥꯅ ꯍꯦꯟꯅ ꯐꯤꯡꯉꯒ ꯃꯥꯅ ꯍꯦꯟꯅ ꯁꯥꯎꯔꯒ ꯉꯥꯡꯉꯦꯕ ꯃꯥꯅ ꯆꯨꯝꯕꯒꯨꯝꯕ ꯀꯣ ꯈꯟꯊꯔꯒ ꯑꯣ ꯑꯩꯅ ꯇꯧꯕꯁꯦ ꯂꯥꯜꯂꯦꯀꯣ ꯍꯥꯏꯒ ꯈꯥꯏꯗꯦꯕ ꯑꯩꯈꯣꯏꯅ ꯈꯔ ꯍꯥꯏꯕꯤꯔꯨꯁꯨ ꯑꯩꯒꯤ ꯃꯤ ꯂꯩ ꯕ꯭ꯔꯥ ꯑꯩ ꯀꯤꯕ꯭ꯔꯥ ꯏꯃꯥ ꯏꯄꯥ ꯂꯩꯇꯕ꯭ꯔꯥ ꯍꯥꯏꯅ ꯍꯦꯛ ꯍꯦꯛ ꯂꯥꯎꯋꯦꯕ ꯃꯥꯁꯦ ꯑꯩꯉꯣꯏꯗ ꯄ ꯑꯗꯨꯒꯤ ꯅꯍꯥꯟ ꯑꯦꯁꯔꯅ ꯍꯣꯜꯗ ꯅꯪ ꯅꯪꯕꯨ ꯑꯩꯈꯣꯏꯅ ꯀꯔꯤꯅꯣ ꯑ ꯉꯥꯡꯕꯗꯣ ꯃꯤ ꯅꯨꯡꯁꯤꯗꯕꯒꯤ ꯉꯥꯡꯕ꯭ꯔꯥ ꯅꯪ ꯅꯪ ꯂꯥꯜꯂꯦ ꯍꯥꯏꯕ ꯈꯪꯗꯦ ꯈꯪꯗꯦ ꯑꯩꯈꯣꯏꯕꯨ ꯂꯥꯎꯎꯕꯤꯗꯨ ꯐꯔꯤꯒꯔꯥ ꯍꯥꯏ ꯆꯪꯗꯅꯤꯅ ꯍꯥꯏ
ꯑꯣ ꯑꯣ ꯑꯣ ꯃꯥꯗꯨ ꯑꯦꯟꯖꯤꯂꯥ ꯍꯣꯏ ꯃꯃꯥꯒꯤ ꯁꯤꯁꯇꯔ ꯍꯣꯏꯗꯣ ꯈꯪꯉꯗꯤ ꯌꯥꯔꯣꯏ ꯑꯦꯟꯖꯤꯂꯥ ꯃꯃꯥꯒꯤ ꯁꯤꯁꯇꯔ ꯍꯣꯏꯗꯣ ꯌꯥꯝ ꯐꯤꯡꯕꯅꯦ
ꯑꯗꯨꯅꯦ ꯈꯪꯉꯦ ꯑꯃ ꯑꯃꯅꯤ ꯑꯩ ꯈꯪꯈ꯭ꯔꯦꯕ ꯅꯍꯥꯟ ꯁꯤꯗ ꯂꯩꯔꯤꯉꯩꯗ ꯂꯥꯛꯑꯦꯕ ꯀꯣ ꯑꯗꯨꯒ ꯀꯣꯜꯒꯨꯝꯕ ꯇꯧꯔꯛꯄꯗꯨꯁꯨ ꯀꯔꯤ ꯃꯣꯏꯒꯤ ꯋꯥꯔꯤ ꯑꯗꯨꯝ ꯇꯥꯕꯁꯨ ꯀꯜꯂꯦꯕ
ꯎꯝ ꯑꯗꯨꯅꯦ ꯌꯥꯝ ꯐꯤꯡꯕꯅꯦ ꯃꯣꯏꯁꯤꯡꯗꯣ ꯑꯗꯨꯒꯤ ꯃꯥꯅ ꯌꯥꯔꯁꯨ ꯃꯣꯏ ꯐꯦꯃꯤꯂꯤ ꯌꯥꯗ꯭ꯔꯗꯤ
ꯑꯗꯨꯅꯦ ꯑꯗꯨꯅꯦ ꯑꯗꯨꯒꯤ ꯃꯊꯛꯇ ꯃꯥꯒꯤ ꯎꯝ ꯑꯩꯅ ꯑꯗꯨꯝ ꯇꯥꯔꯛꯄꯗ ꯆꯨꯝꯕ꯭ꯔꯥ ꯆꯨꯝꯗꯕ꯭ꯔꯗꯤ ꯈꯪꯗꯦ ꯃꯥꯒꯤ ꯐꯦꯃꯤꯂꯤꯁꯤꯁꯨ ꯌꯥꯝ ꯦꯛ ꯕꯦꯛ ꯏꯁꯇꯣꯔꯤꯗꯤ ꯌꯥꯝꯅ ꯐꯗꯕ ꯃꯥꯜꯂꯦꯕꯀꯣ
ꯂꯥꯕꯨꯗꯤ ꯔꯤꯌꯥꯁ ꯑꯗꯨꯝ ꯑꯉꯥꯡ ꯑꯣꯏꯔꯤꯉꯩꯗ ꯍꯥꯏ ꯁ꯭ꯀꯨꯜꯗ ꯇꯝꯃꯤꯟꯅꯕ ꯀ꯭ꯂꯣꯁ ꯌꯥꯝ ꯑꯣꯏꯕꯒꯤ ꯑꯩ ꯃꯣꯏ ꯌꯨꯝꯝꯗ ꯇꯨꯝꯕ ꯆꯠꯂꯦ ꯃꯥꯁꯨ ꯑꯩꯈꯣꯏ ꯌꯨꯝꯗꯇ ꯑꯩ
ꯃꯤꯅ ꯃꯤꯅ ꯃꯤꯅ ꯑꯗꯨꯃꯥꯏ ꯍꯥꯏꯕ ꯃꯇꯝꯗ ꯃꯤꯅ ꯑꯗꯨꯃꯥꯏ ꯍꯥꯏꯔꯛꯄ ꯃꯇꯝꯗ ꯃꯤꯅ ꯑꯣ ꯃꯥꯗꯤ ꯑꯗꯨ ꯏꯪꯅꯅꯦ ꯍꯥꯏꯔꯛꯀꯅꯦꯕ ꯑꯗꯨ ꯑꯗꯨ ꯍꯥꯏꯍꯟꯅꯤꯡꯉꯤ ꯗꯤ ꯅꯪ ꯑꯗꯨꯒꯤ ꯃꯑꯣꯡꯗꯣ ꯃꯈꯣꯏꯒꯤ ꯐꯦꯃꯤꯂꯤ ꯁꯤꯒꯨꯝꯕ ꯃꯑꯣꯡꯗꯣ ꯆꯦꯟꯖ ꯇꯧꯅꯤꯡꯉꯦ ꯍꯥꯏꯔꯗꯤ ꯅꯪꯉꯣꯟꯗꯒꯤ ꯆꯦꯟꯖ ꯇꯧꯕꯒ ꯀꯥꯏꯕ꯭ꯔꯥ ꯍꯥꯏꯕꯅꯦꯕ ꯑꯩꯅ
ꯎꯝ ꯑꯗꯨꯅꯦ
ꯑꯁ ꯌꯥꯝ ꯎ ꯋꯥꯍ ꯌꯥꯝ ꯊꯣꯛꯈ꯭ꯔꯕꯅꯦ
ꯑꯗꯨꯅꯤ ꯃꯥꯁꯦ ꯈꯟꯊꯕ ꯁꯨꯔꯣꯛ ꯂꯩꯇꯦ
ꯑꯗꯨꯅꯦ ꯑꯗꯣ ꯀꯔꯤ ꯀꯔꯤꯖꯥꯗꯨ ꯀꯔꯤꯖ ꯑꯗꯨ ꯇꯧꯕꯤꯕ꯭ꯔꯥ ꯍꯥꯏꯕ ꯑꯩꯅ ꯈꯟꯕꯗꯤ
ꯑꯗꯨ ꯍꯣꯏ ꯑꯗꯨꯅꯤ ꯀꯔꯤꯅꯣ ꯌꯥꯝꯅ ꯑꯩꯈꯣꯏ ꯅꯨꯄꯤ ꯍꯥꯏꯕꯗꯤ ꯅꯨꯡꯁꯤꯔꯁꯨ ꯑꯃ ꯂꯩꯔꯗꯤ ꯌꯥꯝ ꯈꯔ ꯑꯃꯗꯤ ꯅꯣ ꯍꯥꯏꯕꯒꯨꯝꯕ ꯑꯃ ꯂꯩ ꯅꯤꯅ ꯑꯗꯨꯝ ꯃꯥꯗꯤ ꯑꯗꯨꯝ ꯇꯧꯗꯦ ꯍꯦꯟꯅ ꯍꯦꯟꯅ ꯕ ꯑ ꯂꯌꯦꯅꯤ
ꯑꯗꯨ ꯑꯗꯨꯒꯤ ꯃꯊꯛꯇ ꯑ ꯑꯃ ꯀꯣꯏꯈ꯭ꯔꯦ ꯍꯥꯏꯕꯁꯨ ꯅꯠꯇꯦꯕ ꯂꯨꯍꯣꯡꯈ꯭ꯔꯕꯅꯦꯕ ꯀꯣ ꯑꯗꯨ ꯑꯗꯨ ꯑꯣꯏꯔꯗꯤ ꯌꯦꯡꯉꯣꯅꯦ ꯑꯩꯍꯥꯛ ꯃꯤ ꯑꯇꯣꯞꯄ ꯑꯣꯏꯔꯗꯤ ꯑꯩꯈꯣꯏꯗꯤ ꯍꯨꯝꯗꯣ ꯀ ꯃ ꯆ
ꯎꯝ ꯂꯅꯥ ꯈꯣꯏ ꯈꯪꯗ꯭ꯔꯦ ꯃꯥ ꯁꯦ ꯂꯥꯏ ꯌꯦꯡꯅꯤꯡꯉꯥꯏ ꯃꯊꯧ ꯇꯥꯏ
ꯑꯩ ꯑꯩꯒꯤ ꯑꯩꯗꯤ ꯃꯤꯠꯃꯛꯪꯅ ꯑꯩ ꯑꯗꯨ ꯎ ꯎ ꯑꯩꯗ ꯅꯍꯥꯟ ꯍꯪꯕ꯭ꯔꯥ ꯈꯪꯕ ꯃꯇꯝꯗ ꯐꯣꯟ ꯇꯧꯔꯒꯅ ꯄ ꯐꯔꯤꯕ꯭ꯔ ꯍꯥꯏ ꯐꯥꯎꯗ꯭ꯔꯦ ꯐꯥꯎꯗ꯭ꯔꯦ ꯃꯔ ꯊ ꯈꯣꯅ ꯍꯥꯏꯕꯅꯦ ꯕꯃꯥꯗꯣ ꯈꯪꯕ꯭ꯔꯥ ꯑꯗꯣ ꯀꯔꯤꯁꯨ ꯂꯩꯇ꯭ꯔꯦ ꯍꯧꯖꯤꯛꯇꯤ ꯀꯔꯤꯁꯨ ꯂꯩꯇ꯭ꯔꯦ ꯑꯗꯨ ꯑꯗꯨ ꯇꯧꯗ꯭ꯔꯦ ꯍꯥꯏꯔꯒꯦ ꯍꯥꯏꯔꯒ ꯑꯩꯗꯨꯗꯤ ꯂꯥꯂꯦꯟꯗ ꯊꯣꯛꯄ ꯃꯇꯝꯗ ꯐꯥꯃꯤꯟꯅꯔ ꯂꯩꯔꯝꯈ꯭ꯔꯕ ꯈꯪꯕ꯭ꯔꯥ
ꯆꯟꯃꯤꯟꯅꯕꯅꯦ ꯑꯩꯈꯣꯏꯗꯤ ꯑꯁꯤꯒꯤ ꯄꯥꯎꯗꯣ ꯊꯦꯡꯅ ꯇꯥꯏꯌꯦꯕ ꯑꯗꯣ ꯑꯩꯈꯣꯏꯕ ꯏꯟꯖꯤꯂꯥꯒꯕ ꯃꯔꯥ ꯃꯔ ꯇꯥꯔꯐꯇ ꯕꯣꯜꯁ ꯅꯥꯕ ꯑꯗꯨꯝ ꯆꯠꯂꯦ ꯃꯕꯥꯅꯤ ꯑꯗꯨꯝ ꯅꯨꯡꯇꯤꯒꯤ ꯑꯗꯨꯝ ꯆꯠꯃꯤꯟꯅꯕꯅꯦ ꯑꯗꯨ ꯑꯗꯨ ꯆꯠꯃꯤꯟꯅꯕ ꯎꯔꯒ ꯃꯊꯪꯗ ꯑꯃꯨꯛ ꯄꯥꯎꯗꯣ ꯈꯔ
ꯎ ꯊꯌꯃꯥꯏ ꯋꯥꯔꯤꯔꯤ ꯑꯦꯖꯨꯖꯦ ꯈꯪꯕꯅꯦ ꯃꯥ ꯀꯆꯁꯨ ꯍꯉꯛ ꯁꯤꯒꯤꯀꯣꯟꯗ ꯍ ꯀꯌꯥ ꯁ ꯃꯟꯁ ꯀꯌꯥ ꯁꯈ꯭ꯔꯕ꯭ꯔꯥ ꯑꯩꯈꯣꯏꯅ ꯄꯥꯎ ꯍꯅ ꯗꯕꯗꯨ ꯆꯍꯤ ꯑꯃ ꯑꯅꯤꯒꯨꯝꯕ ꯁꯨꯔꯝꯕꯅꯤꯅꯀꯣ ꯑꯗꯨ ꯑꯗꯨꯒꯤ ꯃꯅꯨꯡꯗ ꯈꯪꯗꯕ ꯋꯥꯁꯤꯡꯗꯣ ꯑꯁꯤꯒꯤ ꯀꯣꯜꯗ ꯈꯪꯍꯧꯔꯁꯦ
ꯑꯁ ꯑꯩꯗꯤ ꯌꯥꯝ ꯄꯥꯡꯉꯦ ꯏꯟꯖꯤꯂꯥꯗꯣ ꯑꯩꯗꯤ ꯑꯁ ꯁꯥꯎꯅꯤꯡꯉꯉꯦ ꯃꯉꯣꯟ ꯑꯗꯨ ꯅꯨꯄꯥꯗꯒꯤ
ꯍꯪꯕ꯭ꯔꯥ ꯌꯦꯡꯗꯤ ꯄꯪꯁ ꯐꯪꯗꯕꯅꯦꯃ ꯃꯥꯒꯤꯦ ꯃꯥꯒꯤꯗꯨ ꯃꯥ ꯑ ꯃꯥꯒꯤ ꯑꯗꯨꯗꯃꯛ ꯍꯥꯏꯔꯗꯤ ꯌꯥꯝ ꯈꯪꯕꯅꯦꯃ
ꯄꯆ ꯆ
ꯑꯗꯨꯃꯥꯏꯅ ꯇꯧꯕꯅꯤꯅ ꯊꯥꯏꯅꯗꯒꯤ
ꯑꯩꯗꯤ ꯄꯥꯛ ꯈꯪꯗꯦꯅꯦ ꯇꯤꯟꯅꯩ ꯑꯗꯨꯕꯨ ꯍꯣꯏ ꯇꯤꯟꯅꯩ ꯑꯗꯨꯕꯨ ꯃꯥꯒ ꯊꯃꯣꯏꯒꯤ ꯋꯥꯔꯤꯗꯤ ꯑꯩꯈꯣꯏꯗ
ꯎꯝ ꯃꯥ ꯃꯥꯕꯨ ꯍꯣꯏ ꯑꯩꯈꯣꯏꯕꯨ ꯐꯠꯇꯔꯒ ꯇꯧꯋꯦ ꯍꯥꯏꯕꯗꯤ ꯅꯠꯇꯦꯕ ꯃꯥꯗꯣ ꯑꯗꯨ ꯑꯣꯏꯔꯁꯨ ꯃꯥꯒꯤ ꯑꯃ ꯃꯤ ꯃꯤꯒꯤ ꯀ꯭ꯋꯥꯂꯤꯇꯤ ꯂꯩꯌꯦꯅ ꯑꯩꯒꯤ ꯍꯥꯏꯔꯗꯤ ꯍ ꯑꯩꯒꯤ ꯍꯥꯏꯕꯗꯤ ꯍꯥꯏꯔꯗꯤ ꯀꯩꯅꯣ
ꯑ ꯑ ꯑ ꯐꯔꯦ ꯇꯣ ꯄꯤꯁꯨ ꯐꯔꯦ ꯊꯝꯈ꯭ꯔꯣ ꯁꯨꯃꯦꯠ ꯇꯧꯈ꯭ꯔꯣꯀꯣ ꯁꯨꯃꯦꯠ ꯇꯧꯕ ꯀꯥꯎꯅꯤꯀꯣ ꯑ ꯑ